ꯇꯥꯏꯌꯦ
ꯍꯌꯦ ꯀꯔꯤ ꯇꯧꯋꯦꯕ ꯍꯧꯖꯤꯛꯀꯤꯗꯣ
ꯄꯁꯩ ꯑꯣꯟꯂꯥꯏꯟꯗ ꯂꯧꯕꯁꯦ
ꯑꯧ ꯑꯧ ꯍꯣꯏ ꯍꯣꯏ ꯑꯩꯒꯤ ꯑꯩꯒꯤ ꯑꯩꯅ ꯅꯪꯉꯣꯟꯗ ꯌꯣꯟꯕꯗꯣ ꯑꯩ ꯑꯗꯨꯁꯨ ꯂꯧꯕ ꯅꯠꯇꯦ ꯈꯪꯕ꯭ꯔꯥ ꯑꯗꯨ ꯑꯣꯔꯗꯔ ꯇꯧꯕ ꯅꯠꯇꯕꯅꯦ ꯑꯇꯣꯞꯄ ꯑꯅꯤ ꯈ꯭ꯔꯤꯁꯃꯥꯁꯀꯤ ꯑꯣꯏꯔꯁꯦ ꯈ꯭ꯔꯤꯁꯃꯥꯁꯀꯤꯅꯦ ꯍꯥꯏꯅ ꯑꯩꯅ ꯑꯇꯣꯞꯄ ꯑꯅꯤ ꯇꯧꯕꯅꯦꯕ ꯈꯪꯕ꯭ꯔꯥ ꯑꯗꯨꯒ ꯑꯅꯤ ꯑꯅꯤ ꯂꯥꯛꯇ ꯃꯤꯗ ꯑꯃꯈꯛ ꯂꯥꯛꯄ ꯑꯗꯨꯒ ꯑꯃꯗꯨꯁꯨ ꯑꯩꯒꯤ ꯁꯥꯏꯖ ꯅꯠꯇꯕ
ꯑꯗꯨ ꯅꯪꯒꯤ ꯅꯪꯒꯤ ꯂꯧꯕꯗꯣ ꯅꯉꯣꯟꯗ ꯂꯧꯕꯗꯣ ꯑꯗꯨ ꯑꯗꯨꯝ ꯍꯥꯞꯄꯒꯤꯀꯣ ꯍꯤ ꯁꯕ ꯍꯥ ꯍꯥꯞꯄ ꯍꯩꯇ꯭ꯔꯦ ꯆꯠꯄꯗꯣ ꯅꯨꯡꯉꯥꯏꯇ꯭ꯔꯦ
ꯍꯧꯖꯤꯛꯀꯥꯟ ꯍꯧꯖꯤꯛꯀꯥꯟ ꯃꯤ ꯂꯣꯏꯅꯃꯛ ꯇꯧꯋꯦ ꯑꯗꯨ ꯑꯋꯥꯡꯕ ꯍꯥꯞꯇ ꯍꯩꯅꯗ꯭ꯔꯕ
ꯀꯝꯐꯁ
ꯑꯗꯨꯒꯤ ꯑꯗꯨꯒꯤ ꯈꯣꯡ ꯑꯗꯨꯒꯤ ꯑꯁꯥꯡꯕꯗꯣ ꯑꯗꯨ ꯈꯛ ꯍꯥꯞꯅꯩ ꯃꯤ ꯍꯧꯖꯤꯛꯀꯥꯟ
ꯑꯩꯁꯨ ꯑꯁ ꯑꯩ ꯄꫭꯠꯆꯩ ꯌꯥꯝ ꯂꯧꯅꯤꯡꯉꯥꯏ ꯑꯩꯌꯦ
ꯑꯗꯨꯒ ꯑ ꯀꯔꯤꯅꯣ ꯑ ꯇꯧꯕ ꯌꯥꯗꯕꯗꯣ ꯑꯣꯔꯗꯔ
ꯑꯣ ꯑꫭꯏ ꯍꯣꯏ ꯑꯣꯐꯔ ꯌꯥꯝ ꯂꯥꯛꯑꯦ ꯁꯕꯅꯥꯒꯤꯁꯨ
ꯌꯥꯝ ꯂꯥꯛꯑꯦ ꯑꯗꯨꯒꯤ ꯑꯗꯨ ꯄ ꯑꯩꯗꯤ ꯑꯗꯨꯒꯤ ꯃꯃꯥꯡꯗ ꯀꯛꯕ ꯄꯣꯠꯁꯤꯡꯗꯣ ꯂꯣꯏꯅꯃꯛ ꯄꯜꯂꯒ ꯂꯩꯌꯦ ꯍꯧꯖꯤꯛ
ꯎꯝ ꯑꯩ ꯁꯕꯅꯥꯒꯤꯗꯀꯣ ꯏꯁꯄꯦꯛ ꯂꯧꯅꯤꯡꯉꯦ ꯑꯗꯨꯒ ꯐꯣꯟ ꯐꯣꯟꯒꯤꯁꯨ
ꯑꫭ ꯅ ꯍꯟꯀꯣ ꯏꯁ꯭ꯄꯦꯛꯀꯣ ꯏꯁ꯭ꯄꯦꯛ ꯑꯍꯨꯝꯗ ꯆꯍꯨꯝꯒ ꯀꯌꯥꯈꯛ ꯂꯥꯛꯑꯣꯕ
ꯎꯝ
ꯁꯦꯠ ꯑꯍꯨꯝ ꯁꯦꯠ ꯑꯍꯨꯝ ꯂꯩ ꯂꯥꯛꯄꯗꯣ
ꯎꯝ ꯄꯋꯥꯔ ꯍꯥꯞꯅꯤꯡꯉꯥꯏꯀꯣ ꯑꯩꯒꯤꯗꯣ ꯊꯤ ꯍꯧꯡꯉꯦ ꯑꯗꯨꯁꯨ ꯂꯧꯅꯤꯡꯉꯦꯅꯦ ꯁꯤꯝꯄꯜꯒꯨꯝ
ꯐꯣꯟꯁꯦ ꯈꯔ ꯐꯥꯕ ꯄꯥꯏꯈ꯭ꯔꯕꯅ ꯀꯣꯚꯔꯁꯨ ꯐꯖꯕ ꯄꯥꯏꯅꯤꯡꯈ꯭ꯔꯦꯕ ꯍꯣꯏ
ꯆꯥꯔꯖꯔꯒꯤꯁꯨ ꯂꯧꯅꯤꯡꯉꯦ ꯆꯥꯔꯖꯔ ꯑꯩꯒꯤ ꯆꯥꯔꯖꯔ ꯌꯥꯝ ꯃꯣꯠꯈ꯭ꯔꯦ
ꯊꯦꯐꯦꯁꯦꯁꯀꯤ ꯄꯥꯔꯠꯇꯨ ꯆꯪꯈ꯭ꯔꯗꯤꯀꯣ ꯂꯧꯅꯤꯡꯕꯈꯛ
ꯃꯆꯦꯠ ꯃꯆꯦꯠ ꯃꯆꯦꯠ ꯀ꯭ꯂꯤꯞ ꯈꯛ ꯑꯣꯏꯔꯁꯨ ꯀꯔꯤꯗꯤ ꯑꯣꯏꯔꯁꯨ
ꯑꯩ ꯀꯩꯅꯣꯁꯨ ꯂꯧꯅꯤꯡꯉꯦ ꯔꯤꯡꯒꯨꯝꯕꯁꯨ ꯑꯗꯨꯒ ꯌꯥꯝ ꯐꯖꯥ ꯐꯖꯕ ꯂꯩꯌꯦ ꯔꯤꯡꯒꯨꯝꯕ
ꯌꯥꯝ ꯂꯩꯌꯦ ꯍꯥꯏꯒꯅꯨ
ꯑꯦ ꯆꯕꯅꯥꯁꯦ ꯑꯩ ꯑꯣꯏꯔꯔꯣꯏ ꯗꯤꯂꯦꯠ ꯇꯧꯔꯅꯤ ꯀꯨꯏꯔꯔꯣꯏ
ꯏꯍꯦ ꯑꯩꯒꯤꯁꯨ ꯍꯧꯖꯤꯛ ꯂꯩ ꯑꯗꯨ ꯑꯞꯗꯦꯠ ꯇꯧꯕ ꯌꯥꯗꯕꯒꯤ ꯈꯔ ꯐꯥꯕꯅꯦꯀꯣ ꯅꯠꯇ꯭ꯔꯗꯤ
ꯀꯨꯝꯕ ꯃꯇꯝꯗꯣ ꯎꯁ
ꯎꯝ ꯅꯍꯥꯟ ꯑꯃꯔꯛ ꯑꯣꯐꯔꯒꯨꯝꯕ ꯃꯇꯝꯗꯣ ꯂꯩꯌꯦ ꯈꯪꯉꯦꯀꯣ ꯂꯨꯄꯥ ꯑꯃꯒꯤ ꯁꯦꯜ ꯇꯧꯕꯗꯣ ꯑꯗꯨ ꯃꯇꯝꯗ ꯌꯥꯝ ꯂꯥꯛꯄꯅꯦ
ꯌꯦꯡ ꯅꯨꯅꯦ ꯑꯁꯨ ꯅꯍꯥꯟ ꯑꯗꯨ ꯃꯇꯗꫭ ꯑꯩ ꯌꯥꯎꯗꯣ ꯌꯥꯗꯦ
ꯗꯨꯅꯦ
ꯑ ꯖꯨꯂꯥꯏꯅꯦ ꯑꯁꯤꯗꯀꯣ ꯑ ꯀꯦꯐꯤꯟꯒꯤꯗꯣ ꯑꯁꯤꯗ ꯄꯤꯟ ꯍꯥꯞꯄ ꯌꯥꯗꯕ ꯈꯨꯟꯒꯤ ꯌꯥꯕ ꯀꯔꯤꯅꯣ ꯒ꯭ꯌꯥꯟ ꯇꯥꯗꯦ ꯑꯩ
ꯑꯗꯨ ꯅꯪꯒꯤꯗꯨ ꯄꯩꯁꯥ ꯍꯜꯂꯛꯈ꯭ꯔꯕ꯭ꯔꯥ
ꯍꯣꯏ ꯑꯃꯨꯛꯄꯨ ꯌꯥꯈ꯭ꯔꯦ ꯑꯩ ꯇꯦꯛꯁ ꯇꯧꯃꯟꯕꯅ ꯍꯣꯏ ꯑꯅꯤꯃꯛ ꯍꯣꯏ ꯑꯅꯤꯁꯦ
ꯑ
ꯑꯁ ꯌꯥꯝ ꯌꯦꯡꯅꯤꯡꯕꯅꯤꯅꯦ ꯇꯦꯛꯁ ꯇꯧꯕꯗꯣ ꯇꯥꯏꯕꯒꯤ ꯑꯩꯒꯤ ꯄꯩꯁꯥ ꯅꯠꯇꯦ ꯑꯗꯨꯁꯨ
ꯏꯔꯥꯡ ꯇꯧꯕꯗꯨ ꯀꯔꯤꯅꯣ ꯑꯣꯏꯅꯀꯣ ꯎꯝ ꯑꫭꯏꯅ ꯀꯔꯤꯅꯣ ꯑꯣꯏꯅ ꯇꯧꯕ ꯎꯝ ꯑꯩꯈꯣꯏꯒꯤ ꯍꯧꯖꯤꯛ ꯂꯩꯔꯤꯕ ꯇꯝꯄꯥꯛꯁꯤꯅ ꯑꯃꯈꯛꯇꯪ ꯑꯣꯏꯅ ꯆꯠꯄ ꯆꯠꯄꯅꯤꯅꯀꯣ
ꯎꯝ
ꯑꯗꯨꯒꯤꯅꯦꯕ ꯌꯥꯗꯕꯗꯣ ꯑꯗ ꯑꯗ ꯇꯧꯔꯒ ꯌꯧꯗꯤ ꯌꯧꯔꯛꯀꯦꯔꯣ
ꯈꯪꯗꯦ ꯑꯗꯨꯗꯨꯗꯤ ꯄꯤꯟꯗꯣ ꯍꯥꯞꯄꯒ ꯌꯥꯏꯌꯦ ꯑꯁꯤꯗꯨꯗꯤ ꯌꯥꯗꯦ
ꯁꯤꯒꯤꯗꯤ ꯌꯥꯗꯕꯅꯦ ꯂꯣꯏꯅꯃꯛ
ꯑꯗꯨꯒ ꯑꯁꯤ ꯑꯩꯈꯣꯏ ꯈꯨꯟ ꯅꯠꯇꯕ ꯑꯁꯤ ꯂꯩꯌꯦꯅ ꯆ
ꯑꯥ
ꯋꯥꯔꯤ ꯋꯥ ꯉꯥꯡꯕ ꯍꯩꯕꯗꯣ ꯀꯩꯅꯣ ꯕ꯭ꯔꯦꯖ ꯍꯥꯞꯄꯗꯣ ꯑꯩꯈꯣꯏ ꯏꯃꯥꯟꯅꯕꯤꯗꯣ
ꯍꯣꯏ ꯍꯣꯏ ꯍꯣꯏ ꯍꯣꯏ
ꯒꯤ ꯈꯨꯨꯟꯗꯣ ꯑꯗꯨ ꯁꯤ
ꯍꯣꯏ ꯌꯥꯕꯅꯤ ꯌꯥꯕꯅꯦ ꯃꯣꯏꯔꯣꯝꯗ ꯂꯝꯕꯤ ꯂꯝꯕꯤ ꯆꯠꯄꯅꯦꯕ ꯈꯪꯒ꯭ꯔꯥ ꯃꯣꯏꯔꯣꯝꯗ
ꯑꯣꯝ ꯌꯥꯝ ꯐꯩ ꯅ ꯃꯣꯏꯗꯤ
ꯍꯣꯏ ꯃꯣꯏꯔꯣꯝꯗ ꯒꯥꯔꯤ ꯆꯠꯂꯦꯕ ꯃꯣꯏꯔꯣꯝꯗꯒꯤ ꯃꯣꯏꯔꯣꯝꯗꯒꯤ ꯂꯥꯛꯂꯒ ꯍꯧꯖꯤꯛ ꯏꯔꯥꯡ ꯀꯟꯅ ꯇꯧꯕ ꯃꯐꯝꯗꯨꯗꯗꯤ ꯂꯝꯕꯤ ꯊꯤꯡꯈ꯭ꯔꯦꯅ ꯑꯗꯨ ꯑꯗꯨꯒꯤ ꯑꯗꯨꯒꯤ ꯂꯝꯕꯤꯗ ꯂꯥꯛꯑ ꯑꯗꯨꯕꯤꯗ ꯃꯣꯏꯔꯣꯝꯗꯒꯤ ꯂꯥꯛꯂꯒ ꯑꯌꯥꯝꯕ ꯄꯣꯠꯁꯦ ꯍꯧꯖꯤꯛꯀꯥꯟ ꯈꯔ ꯈꯔ ꯂꯥꯛꯄ ꯂꯥꯛꯅꯕꯅꯦꯕꯀꯣ ꯑꯗꯨꯒꯤ ꯍꯧꯖꯤꯛꯀꯥꯟ ꯄꯣꯠꯁꯦ ꯗ꯭ꯔꯣꯝꯗ ꯂꯥꯛꯄꯁꯤꯡꯗꯣ ꯑꯣꯏꯕꯅꯦꯕ ꯑꯩꯒꯤꯁꯨ ꯊꯥ ꯑꯅꯤ ꯃꯃꯥꯡꯗ ꯇꯧꯈꯤꯕꯗꯨꯣ ꯅꯍꯥꯟꯅ ꯅꯍꯥꯟꯈꯛ ꯂꯥꯛꯑꯦꯕ ꯑꯗꯨ ꯇꯔꯣꯝꯗꯤ ꯂꯥꯛꯑꯦ ꯍꯥꯏꯌꯦꯕ
ꯎꯝ꯭ꯔ ꯍꯥꯏ ꯇꯁꯦ ꯀ ꯑꯁꯤ ꯀꯩꯅꯣꯗꯗꯤ ꯌꯥꯏꯅ ꯄꯣꯁ ꯀꯔꯤ ꯍꯥꯏꯕ꯭ꯔꯥ ꯄꯣꯁ ꯒꯤꯗ
ꯑꯣꯏ ꯍꯣꯏ ꯁ꯭ꯄꯤꯠ
ꯁ꯭ꯋꯤꯠ ꯄꯣꯁꯇ ꯄꯣꯁ ꯀꯔꯤꯔ ꯈꯪꯅꯩꯁꯨ ꯅꯍꯥꯟ ꯏꯆꯦ ꯑꯗꯨꯗ ꯇꯧꯕꯅꯦ
ꯂꯣꯏꯅꯃꯛꯁꯦ ꯑꯁꯨꯝ ꯑꯁꯤ ꯑꯁꯤꯗ ꯑꯣꯏꯅ ꯊꯥꯔꯛꯈ꯭ꯔꯗꯤ ꯐꯥꯒꯗꯧꯕꯅꯦ
ꯎꯝ ꯑꯗꯨꯅꯤ
ꯏꯁꯄꯤꯠ ꯄꯣꯁ ꯍꯥꯏꯔꯁꯨ ꯃꯊꯛꯇꯒꯤ ꯄꯥꯏꯔꯒꯗꯤ ꯐꯩꯌꯦ
ꯍ
ꯃꯈꯥ ꯃꯈꯥꯒꯤ ꯂꯝꯕꯤꯗꯤ ꯌꯥꯗꯦ
ꯀꯩꯅꯩꯅꯣꯗꯤ ꯆꯂꯦꯅ ꯑꯃꯖꯣꯟꯗꯤ ꯆꯂꯦꯅ
ꯑꯗꯨ ꯅꯍꯥꯟꯒꯤ ꯂꯩꯍꯧꯕ ꯄꯜꯂꯒ ꯂꯩꯕꯁꯤꯡꯗꯣ
ꯑ
ꯑꯗꯨꯣ ꯀꯔꯤꯅꯣ ꯑꯩꯈꯣꯏꯒꯤ ꯕ꯭ꯔꯦꯁꯂꯦꯁ ꯍꯥꯞꯄ ꯑꯩꯈꯣꯏ ꯂꯝꯈꯣꯏꯗꯒꯤ ꯂꯥꯛꯄꯁꯤꯡꯅꯦꯕ ꯑꯗꯨ ꯑꯩꯒꯤꯁꯨ ꯑꯃꯃꯦꯖꯦꯕ
ꯑꯣ ꯑꯣ ꯁꯤ ꯀꯣꯂꯦꯖ
ꯄꯟꯅꯂꯒ ꯂꯩꯈꯤꯕꯗꯣ
ꯉꯔꯥꯡꯁꯨ ꯎꯑꯦ ꯑꯩ ꯑꯗꯨꯝ ꯀꯣꯂꯦꯖ ꯆꯠꯄꯗ ꯑꯗꯨꯨꯝꯒ ꯃꯤꯗ ꯀꯣ
ꯈꯔ ꯈꯔ ꯆꯠ ꯈꯔ ꯈꯔ ꯂꯥꯛꯄ ꯍꯧꯋꯦ ꯍꯥꯏꯌꯦ
ꯎꯝ ꯂꯥꯛꯄꯗꯤ ꯂꯥꯛꯄ ꯌꯥꯏꯗ ꯁꯤ ꯐ꯭ꯂꯤꯞꯀꯥꯔꯠꯀ ꯑꯃꯥꯖꯣꯟꯗꯤ
ꯑꯗꯨꯅꯦ ꯑꯁ ꯑꯗꯨ ꯀꯔꯤ ꯇꯧꯕ꯭ꯔꯥ ꯑꯁ ꯂꯩꯕ ꯌꯥꯝ ꯋꯥꯦ
ꯑꯁꯤ ꯀꯩꯅꯣꯗꯤ ꯁꯕꯅꯥꯈꯣꯏꯗꯤ ꯃꯄꯥꯟꯒꯤꯅꯦꯅ ꯀꯣ ꯍꯥꯏꯕꯗꯤ ꯄꯣꯠꯆꯁꯤꯡꯗꯣ ꯃꯄꯥꯟ ꯒꯤ ꯌꯥꯝ ꯐꯪꯕꯗꯣ ꯑꯗꯨ ꯁ ꯑꯣ ꯁꯅꯥ ꯑꯃꯥꯖꯣꯟꯈꯣꯏꯗꯤ ꯌꯥꯕꯅꯤꯗ ꯅꯍꯥꯟ
ꯑꯣ ꯑꯁꯤꯅ ꯂꯩꯅꯤꯡꯗ꯭ꯔꯦ
ꯍꯣꯡꯈ꯭ꯔꯅꯤ ꯑꯩꯁꯨ ꯀꯨꯏꯅꯤꯡꯦ ꯅꯍꯥꯟꯗꯣ ꯑꯩꯈꯣꯏꯛꯖꯥꯝ ꯑꯦꯛꯖꯥꯝ ꯃꯇꯝꯗꯀꯣ ꯑꯦꯛꯖꯥꯝ ꯊꯥꯕ ꯑꯗꯨ ꯅꯨꯃꯤꯠꯇꯣ ꯅꯣꯡ ꯆꯨꯕ ꯅꯣꯡ ꯆꯨꯕꯗ ꯅꯨꯄꯥ ꯑꯃ ꯑꯩ ꯃꯃꯥꯡꯗ ꯐꯝꯕ ꯅꯨꯄꯥ ꯑꯃ ꯖꯦꯀꯦꯠ ꯍꯥꯞꯔꯛꯄ ꯖꯤꯛꯀꯦꯠ ꯍꯥꯞꯔꯛꯄ ꯑꯣꯖꯥꯅ ꯀꯔꯤꯒꯤ ꯖꯤꯛꯀꯦꯠ ꯍꯥꯞꯄꯅꯣ ꯂꯧꯊꯣꯛꯑꯣ ꯊꯨꯅ ꯍꯥꯏꯌꯦꯅꯦ ꯑꯧ ꯀꯔꯤꯔꯥ ꯒꯤꯌꯥꯟ ꯇꯥꯗꯦ
ꯑꯣ ꯑꯦ
ꯐꯣꯝꯗꯤ ꯍꯥꯞꯄꯦ ꯖꯦꯀꯦꯠ ꯍꯥꯞꯄꯥ ꯌꯥꯗꯦ ꯍꯥꯏꯌꯦ
ꯃꯤ ꯃꯤ ꯂꯥꯍꯧ ꯇꯧꯔꯒ ꯅꯥꯕ ꯑꯣꯏꯔꯝꯃꯗꯤ ꯃꯣꯏ ꯁꯤꯡꯒꯦꯔꯣ
ꯑꯗꯨꯅꯤ
ꯀꯔꯤ ꯃꯤꯁꯤꯡꯔꯥ
ꯑꯣꯖꯥꯁꯤꯡꯁꯨꯀꯣ
ꯖꯦꯀꯦꯠ ꯇꯣꯉꯥꯟꯅ ꯌꯨꯅꯤꯐꯣꯝ ꯖꯦꯀꯦꯠ ꯄꯤꯌꯣ ꯍꯥꯏꯌꯣ ꯑꯗꯨꯗꯤ
ꯖꯤꯟ ꯖꯦꯛꯀꯦꯠꯅꯦꯕ ꯖꯦꯛꯀꯦꯠꯇꯣ ꯈꯔ ꯆꯥꯎꯕ
ꯃꯅꯨꯡꯗ ꯌꯨꯅꯤꯐꯣꯔꯝ ꯍꯥꯞꯂꯗꯤ ꯀꯥꯏꯗꯦ ꯑꯗꯨꯒ ꯅꯣꯡ ꯆꯨꯌꯦꯃꯤꯀꯣ ꯆꯣꯠꯍꯟꯅꯤꯡꯗꯕ ꯑꯣꯏꯔꯝꯅꯤ ꯅꯠꯇ꯭ꯔꯒ ꯂꯥꯏꯍꯧ ꯇꯧꯕ ꯃꯤ ꯍꯥꯏꯕꯗꯤ ꯎꯝ ꯑꯩꯅ ꯍꯥꯏꯕꯗꯤ ꯑꯗꯨ ꯅꯨꯄꯥꯗꯣ ꯎꯝ ꯏꯔꯥꯥꯡꯗꯤ ꯈꯔꯥ ꯇꯧꯔꯝꯒꯅꯤ
ꯑꯗꯨ ꯑꯣꯏꯔꯁꯨ ꯃꯤꯁꯦ ꯑꯗꯨ ꯑ ꯑꯗꯨ ꯑ ꯂꯥꯏꯍꯧ ꯇꯧꯔꯝꯒꯅꯤ ꯍꯥꯏ ꯎꯝ ꯍꯣꯏ ꯃꯅꯨꯡꯗ ꯌꯨꯅꯤꯐꯣꯝ ꯍꯥꯞꯔꯣꯝꯗꯤ ꯀꯥꯏꯗꯦꯕ ꯗꯨ ꯁꯀꯨ ꯀꯣꯂꯦꯖꯀꯤ ꯇꯣꯉꯥꯟꯅ ꯑ ꯁꯇꯔ ꯂꯩꯕꯁꯨ ꯅꯠꯇꯦ
ꯗꯨꯅꯦ
ꯏꯪꯗ ꯏꯪꯕ ꯏꯪꯕ ꯋꯤꯟꯇꯔ ꯃꯇꯝꯗꯗꯤ ꯁꯤꯔꯣ ꯍꯥꯏꯕ꯭ꯔꯣ ꯑꯗꯨ ꯁꯣꯏꯇꯔ ꯍꯥꯞꯄ ꯌꯥꯗ꯭ꯔꯗꯤ
ꯎꯝ ꯍꯪꯗꯣꯏꯅꯦ
ꯈꯔꯥ ꯃꯀꯣꯛ ꯆꯥꯛꯑꯦ ꯁꯤ ꯀꯣꯂꯦꯁꯁꯦ
ꯌꯥꯗꯔꯦ ꯈꯣꯏ ꯀꯣꯂꯦꯁꯁꯨ
ꯑꯩꯁꯦ ꯑꯃꯥꯗꯤ ꯂꯧꯊꯣꯛꯅꯤꯡꯉꯥꯏ ꯂꯩꯔꯤꯝꯅꯦ
ꯑꯗꯨ ꯍꯥꯏꯁꯦ ꯑ
ꯄꯥꯃꯥꯅ ꯍꯥꯏꯌꯦ ꯑꯩꯅ ꯄꯨꯔꯝꯕ ꯑꯣꯐꯤꯁꯇꯣ
ꯎꯝ
ꯑꯗꯣ ꯑꯩꯈꯣꯏ ꯄꯨꯕ ꯃꯇꯝꯗꯗꯤ ꯌꯥꯝ ꯅꯥꯟꯕꯅꯦ ꯑꯗꯨꯒ ꯑꯣꯐꯤꯁ ꯃꯥꯟꯕꯅꯦ ꯆꯪꯕ ꯈꯨꯗꯤꯡꯒꯤ ꯃꯤ ꯐꯝꯔꯒ ꯂꯩꯕꯅꯦ ꯇꯨꯀꯤꯗ ꯍꯥꯏꯌꯦꯕ ꯀꯔꯤ ꯀꯔꯤ ꯍꯪꯉꯁꯨ ꯌꯥꯝ ꯅꯨꯡꯉꯥꯏꯌꯦ ꯑꯗꯨꯗꯨ ꯈꯪꯗꯕ ꯂꯩꯔꯁꯨ ꯑꯗꯨꯝ ꯍꯥꯏꯕꯤꯌꯦ ꯍꯥꯏꯅꯀꯣ
ꯎꯝ
ꯍꯧꯖꯤꯛꯀꯤ ꯑꯩ ꯑꯩꯈꯣꯏꯅ ꯆꯠꯈ꯭ꯔꯕ ꯃꯇꯨꯡꯗꯒꯤꯗꯤ ꯄꯥꯏꯍꯧꯕꯁꯤꯡꯗꯣ ꯌꯥꯗ꯭ꯔꯦ ꯍꯥꯏꯗ ꯑꯝꯇ
ꯈꯪꯗꯦꯗ ꯑꯩꯁꯨ ꯃꯁꯛ ꯒ꯭ꯌꯥꯟ ꯇꯥꯗꯦ ꯈꯪꯗꯦ
ꯌꯥꯗ꯭ꯔꯦ ꯍꯥꯏꯌꯦ ꯃꯤꯁꯨ ꯀꯅꯥꯝꯇ ꯐꯝꯅꯗꯦ ꯍꯥꯏꯌꯦ
ꯅꯣꯏ ꯐꯝꯕ ꯃꯇꯝꯗꯗꯤ ꯅꯨꯡꯇꯤꯒꯤ ꯍꯣꯏ ꯑꯗꯨꯝ ꯆꯠꯂꯤꯁꯤꯗꯤ
ꯍꯣꯏ ꯄꯤꯒꯤ ꯆꯪꯉꯦ ꯀ꯭ꯂꯥꯁ ꯃꯁꯥꯒꯤ ꯀ꯭ꯂꯥꯁ ꯂꯩꯔꯁꯨ ꯌꯥꯎꯅꯤꯉꯥꯏ ꯈꯟꯗꯦ ꯑꯗꯨꯗ ꯑꯗꯨꯝ ꯆꯪꯔꯒ ꯑꯗꯨꯒ ꯆꯪꯕꯗꯨ ꯊꯕꯛꯁꯨ ꯑꯗꯨꯝ ꯇꯧꯋꯦꯕ ꯑꯗꯨꯒ ꯅꯥꯟꯅꯁꯨ ꯑꯗꯨꯝ ꯊꯝꯕꯅꯦ
ꯎꯝ ꯌꯥꯗ꯭ꯔꯦ ꯍꯧꯖꯤꯛꯇꯤ ꯑꯩꯈꯣꯏꯁꯨ ꯌꯦꯡꯁꯨ ꯌꯦꯡꯕꯤꯗ꯭ꯔꯦ ꯆꯪꯁꯨ ꯆꯪꯕꯤꯗ꯭ꯔꯦ
ꯄꯨꯟꯅ ꯀꯣꯂꯦꯖ ꯄꯨꯟꯅ ꯇꯣꯏꯅ ꯇꯣꯏꯅ ꯑꯗꯨꯝ ꯑꯥ ꯃꯤꯇꯤꯡꯒꯨꯝꯕꯁꯨ ꯑꯗꯨꯝ ꯇꯧꯋꯦꯅ
ꯎꯝ ꯍꯧꯖꯤꯛꯇꯤ ꯀꯅꯥ ꯄꯣꯁ ꯄꯨꯕꯅꯣꯁꯨ ꯈꯪꯗꯦ
ꯑꯗꯨꯅꯦ ꯑꯗꯨ ꯈꯪꯅ ꯈꯪꯗ꯭ꯔꯦ ꯍꯥꯏꯌꯦꯕ ꯅꯨꯄꯥ ꯑꯃꯅ ꯍꯥꯏꯌꯦꯕ ꯑꯩꯕꯨ
ꯅꯪ ꯀꯩꯅꯣ ꯄꯥꯎ ꯐꯥꯎꯅꯕ꯭ꯔꯣ ꯁꯤ ꯅꯣꯏ ꯄꯨꯃꯤꯟꯅꯕꯗꯣ ꯁꯤ ꯀꯩꯅꯣꯗꯣ
ꯀꯅꯥ
ꯑꯃꯗꯣ ꯅꯨꯄꯥ ꯑꯃꯗꯣ
ꯅꯪꯒ ꯃꯔꯤ ꯂꯩꯥꯏ ꯅꯪ
ꯍ ꯍꯣꯏ
ꯉꯔꯥꯡ ꯁꯨꯡꯐꯥꯎ ꯐꯥꯎꯅꯗ꯭ꯔꯕꯅꯦ ꯉꯔꯥꯡꯈꯛ ꯏꯟꯁꯇꯥꯒ꯭ꯔꯥꯝꯗ ꯔꯤꯜꯁ ꯑꯃ ꯊꯥꯔꯈ꯭ꯔꯕꯅꯦ ꯁꯨꯃꯎ ꯐꯥꯎꯅꯗꯦ ꯃꯥꯁꯨ ꯑꯠꯃ ꯄꯥꯟꯗ ꯂꯩ ꯃꯥꯁꯨ
ꯑ ꯍꯣꯏ ꯍꯣꯏ ꯎꯣꯏ
ꯃꯄꯥꯥꯟꯜ ꯂꯩꯦ ꯅꯍꯥꯟꯗꯣ ꯅꯍꯥꯟꯗꯣ ꯑꯩꯕꯨ ꯚꯗꯤꯑꯣ ꯀꯣꯜ ꯇꯧꯔꯛꯑꯅꯤ ꯏꯊꯥ ꯊꯥꯖꯅꯤꯅ
ꯑꯣ
ꯅꯈꯣꯏꯒꯤ ꯃ ꯌꯨꯝ ꯅꯈꯣꯏꯒꯤ ꯔꯨꯝ ꯀꯌꯥꯗ ꯑꯅꯤ ꯑꯨꯝꯕꯥꯈꯛ ꯂꯩꯕꯗꯨꯗ ꯃꯤ ꯀꯨꯟꯃꯨꯛ ꯂꯩꯌꯦꯌꯦ
ꯑꯁ
ꯃꯔꯛ ꯃꯁꯥ ꯃꯁꯥꯒꯤ ꯊꯕꯛ ꯇꯧꯅꯕ ꯑꯣꯟ ꯂꯥꯏꯟꯗ ꯀꯔꯤꯔꯥ ꯀꯔꯤ ꯇꯧꯕ꯭ꯔꯥ ꯁꯤ ꯁꯤ ꯀꯣꯜ ꯀꯣꯜ ꯀꯍꯦꯕ ꯀꯣꯜ ꯇꯧꯕꯒꯤꯗꯣ ꯀꯣꯜ ꯇꯧꯕꯒꯤꯗꯣ ꯀꯔꯤꯅꯦꯕ ꯑꯁ
ꯑꯁ ꯀꯣꯈꯜ ꯍꯥꯏꯒꯦ ꯇꯧꯋꯦ ꯑꯩ
ꯀꯔꯤ ꯀ꯭ꯔꯤꯄꯥ
ꯀꯣꯁ ꯀꯣꯁ
ꯍꯥꯥ ꯀꯣ ꯁꯦꯟꯇꯔ ꯀꯣ ꯁꯦꯟꯇꯔꯗ ꯌꯥꯎꯕ ꯃꯤ ꯈꯔ ꯀꯝꯄꯅꯤꯒꯤ ꯌꯥꯎꯕ ꯃꯤ ꯂꯣꯏꯅꯃꯛ ꯂꯩꯃꯤꯟꯅꯔ ꯂꯩ ꯃꯥꯂꯦ ꯃꯣꯏꯗꯣ ꯃꯆꯤꯟ ꯃꯅꯥꯎ ꯃꯌꯥꯝꯕꯒ ꯃꯆꯦ ꯂꯩꯌꯦ ꯑꯗꯨꯗ ꯃꯅꯥꯎꯅꯨꯄꯤꯗꯤ ꯁꯤꯗ ꯃꯅꯥꯎ ꯅꯨꯨꯄꯤꯁꯤꯁꯤꯗ ꯊꯝꯕꯥꯜꯒꯨꯝꯅ ꯁꯥꯠꯂ ꯂꯩꯑꯦ
ꯑꯣꯏꯅꯦ ꯃꯥꯒꯤ ꯑꯩꯖꯤꯗ ꯀꯔꯤꯅꯣ ꯌꯥꯝ
ꯍꯣꯏ
ꯃꯁꯝꯒꯁꯨ ꯀꯩꯅꯣ ꯇꯧꯔꯒ ꯌꯥꯝ ꯅꯨꯡꯉꯥꯏꯔꯒ ꯂꯩꯅꯦ
ꯄꯨꯔꯥ ꯂꯥꯏꯐ ꯕ꯭ꯔꯣꯒꯤ ꯂꯥꯏꯐ ꯏꯁꯇꯥꯏꯜꯁꯦ ꯌꯥꯝ ꯅꯨꯡꯉꯥꯏꯖꯅꯤ
ꯑꯝꯇꯀꯣ ꯃꯥ ꯅꯨꯄꯥꯗꯨꯒ ꯃꯅꯥꯎꯅꯨꯄꯤꯒ ꯌꯦꯡꯅꯔꯗꯤ ꯌꯥꯝ ꯈꯦꯠꯅꯩꯌꯦꯀꯣ
ꯈꯦꯠꯅꯩ ꯌꯥꯝꯅ
ꯑꯩꯗꯤꯀꯣ ꯍꯥꯏꯕꯗꯤ ꯏꯕꯥꯟꯅꯤ ꯀꯩꯅꯣ ꯂꯩꯕ ꯃꯇꯝꯗ ꯑꯩꯗꯤ ꯑꯗꯨꯝ ꯈꯜꯂꯒ ꯑꯩꯗꯤ ꯈꯔ ꯏꯀꯥꯟꯅꯤ ꯍꯥꯏꯕꯗꯤ ꯃꯥ ꯅꯨꯄꯤ ꯃꯥꯒꯤ ꯐꯦꯃꯤꯂꯤ ꯅꯨꯄꯤ ꯈꯣꯏꯗꯤ ꯌꯥꯝ ꯌꯥꯝꯅ ꯍꯩꯕꯗꯣ ꯀꯦꯕꯒꯨꯝꯕ ꯑꯗꯨ ꯗ꯭ꯔꯦꯁꯤꯡꯒꯨꯝꯕ ꯌꯥꯝ ꯅꯨꯡꯉꯥꯏ ꯍꯥꯏꯕꯗꯣ ꯑꯣ ꯑꯩꯒ ꯑꯃꯨꯛ ꯈꯜꯂꯒꯗꯣꯏꯀꯣ ꯌꯥꯝ ꯀꯩꯅꯣ ꯏꯀꯥꯏꯕꯒꯄ ꯐꯥꯎꯏꯅꯦ
ꯑꯗꯨ ꯃꯌꯥꯝꯕ ꯃꯌꯥꯝꯕꯗꯤ ꯌꯦꯡ ꯃꯤꯌꯥꯝꯕꯒꯤ ꯐꯤꯕꯝꯗꯨ ꯂꯨꯄꯥ ꯇꯔꯥ ꯐꯥꯎ ꯄꯥꯏꯗꯕ ꯐꯤꯕꯝꯗ ꯂꯩ ꯑꯗꯨꯒ ꯑꯃꯅꯎ ꯅꯨꯄꯤꯅ ꯑꯔ ꯂꯣꯏꯔꯦ ꯂꯣꯏꯔꯦ
ꯑ ꯄꯩꯁꯥꯕꯨꯗꯤ ꯀꯩꯁꯨ ꯇꯧꯗꯣꯏꯗ ꯑꯗꯨ ꯑꯣꯏꯔꯁꯨ ꯍꯥꯏꯕꯗꯤ ꯎꯝ
ꯍꯣꯏꯅꯦ ꯑꯗꯨ ꯍꯥꯏꯕ ꯍꯥꯏꯕꯗꯤ ꯈꯦꯠꯅꯕꯗꯣ ꯃꯑꯣꯡꯗꯣ ꯍꯥꯏꯕꯅꯦꯗ
ꯑꯣꯝ
ꯂꯩꯕ ꯌꯥꯝ ꯁꯥꯕꯗꯣ
ꯑ ꯇꯅ
ꯊꯣꯛꯞꯅꯤꯉ ꯑꯩꯗꯤ
ꯑꯩꯗꯤ ꯂꯩꯔꯤ ꯂꯩꯔꯦ ꯂꯩ
ꯑꯩꯗꯤꯀꯣ ꯑꯩꯗꯤꯀꯣ ꯁꯦꯡꯅ ꯍꯥꯏꯕꯗ ꯑꯗꯨ ꯑꯗꯨꯒꯤ ꯃꯃꯥꯗꯣ ꯁꯤ ꯃꯆꯤꯟ ꯃꯅꯥꯎꯒꯤ ꯃꯃꯥꯁꯦ ꯑꯩ ꯍꯩꯅꯗꯦ ꯃꯍꯧꯁꯥꯅ ꯑꯩ
ꯎꯝ ꯅꯪ ꯈꯪꯕ꯭ꯔꯣ
ꯑꯩꯈꯣꯏ ꯖꯥꯠꯅꯦ ꯑꯩꯈꯣꯏ ꯖꯥꯠꯅꯦꯕ ꯈꯪꯉꯦꯅ ꯑꯩꯈꯣꯏꯒꯤ ꯖꯥꯠꯅꯦꯕ ꯃꯥꯁꯦ ꯃꯣꯏ ꯖꯥꯠ ꯅꯠꯇꯦꯕ ꯑꯩꯈꯣꯏ ꯖꯥꯠꯅꯦꯕ ꯃꯃꯥꯗꯣ
ꯑꯩꯗꯤ ꯃꯁꯥ
ꯃꯍꯧꯁꯥꯅ ꯃꯍꯧꯁꯥꯅ ꯑꯩ ꯍꯩꯅꯗꯦ ꯃꯥꯕꯨ
ꯑꯝ ꯅꯣꯏ ꯋꯥꯔꯤ ꯁꯥꯟꯅꯕ꯭ꯔ
ꯁꯥꯟꯅꯗꯦ ꯑꯗꯨ ꯃ